ꯑ ꯍꯜꯂꯣ
ꯑꯣ ꯇꯥꯔꯦ ꯇꯥꯔ
ꯑꯣ ꯇꯥꯏ ꯇꯥꯏ ꯌꯨꯝ ꯂꯩꯣꯏꯇꯕ꯭ꯔꯥ
ꯌꯨꯝꯗ ꯂꯩꯌꯦ
ꯑꯣ ꯑꯩꯅ ꯑꯃꯨꯛ ꯍꯥꯏꯗꯤ ꯑꯃꯨ ꯒꯥꯔꯤ ꯊꯧꯕ ꯇꯥꯛꯇ ꯃꯐꯝ ꯇꯥꯕ ꯑꯗꯨ ꯍꯪꯉꯦ
ꯑꯣ ꯐꯦꯅ ꯊꯥꯕꯒꯦ
ꯑꯣ ꯈ꯭ꯔꯤꯁꯇꯣꯔꯁꯦ ꯀꯛꯆꯤꯡꯒꯤ ꯑꯣꯏꯗꯣꯏꯔꯣ
ꯑ ꯆꯥ ꯆꯥꯅꯄꯣ ꯀꯆꯔꯤ ꯁꯥꯡꯁ
ꯍꯥꯥ
ꯑ ꯃ ꯆꯦꯜ ꯁꯥ
ꯍꯋꯥꯏꯁꯦ ꯇꯁꯁꯨ ꯆꯥꯔ ꯃꯅꯤꯗ ꯑ ꯇꯦ
ꯑꯥꯎ ꯇꯥꯔꯦ
ꯎꯝ ꯀꯩ ꯆꯥꯛ ꯀꯩ ꯆꯥꯒꯦꯁꯤꯗꯣ ꯍꯧꯖꯤꯛ ꯏꯟꯖꯥꯡꯗꯣ ꯍꯥ
ꯁꯥꯏ
ꯑꯣ ꯖꯪ ꯆꯞ ꯆꯥꯕꯤ ꯌꯥꯪ ꯏꯁ ꯏꯁꯔꯁꯨ ꯀꯣꯂꯦꯖ ꯇꯝꯃꯤꯕ ꯂꯣꯏꯔꯕ
ꯄꯨꯂꯤꯁ ꯂꯣꯏꯦ
ꯎꯝ ꯇꯍꯪ ꯀꯥꯏ ꯑꯣꯏꯒ
ꯑꯩ ꯃꯔꯤ ꯃꯥ ꯑꯗꯨ ꯃꯁꯨ
ꯑꯗꯨꯗꯤ ꯑꯣ ꯁꯤꯇꯅꯈꯣꯠꯖꯍꯜꯂꯦ ꯑꯩ ꯇ꯭ꯋꯦꯟꯇꯤ ꯇ꯭ꯋꯦꯟꯇꯤ ꯊ꯭ꯔꯤꯁꯤ ꯀꯣꯂꯦꯖ ꯂꯧꯕ ꯑꯣꯏꯗꯣꯏꯅꯦꯕ ꯎꯝ ꯁꯤꯁꯇꯔ ꯑꯗꯨꯝ ꯀꯔꯦ
ꯈꯔꯤ ꯇꯧꯁꯤ
ꯁꯚꯝꯣ ꯃꯔꯤꯗ ꯑꯩꯗ ꯀꯨꯏꯗ꯭ꯔꯤ ꯃꯔꯔ ꯃꯅꯤ ꯄꯅꯗꯦ ꯑꯗꯨ
ꯑ
ꯏꯁꯇꯔꯤꯦꯜ ꯀꯟ ꯎꯝ
ꯀ
ꯍ ꯎꯝ ꯑꯣ ꯕꯣꯟꯗꯤ ꯌꯦꯡꯒ꯭ꯔꯣ
ꯕꯣꯟꯗꯤ ꯌꯦꯡꯗꯦ
ꯎꯝ
ꯅꯪꯗꯤ ꯌꯦꯡꯕ꯭ꯔꯣ
ꯌꯦꯉ
ꯑꯣ ꯑꯗꯨꯗꯤ ꯕꯣꯜꯒꯤ ꯋꯥꯔꯤ ꯑꯣꯏꯅ ꯂꯤꯔꯛꯑꯣ
ꯎꯝ ꯕꯣꯜ ꯌꯦꯡꯗꯗꯤ ꯕꯣꯜꯒꯤ ꯈꯟꯅꯅꯕꯗ ꯈꯪꯉꯝꯃꯔꯕ
ꯍꯜꯗꯤ ꯌꯦꯟ꯭ꯔ ꯂꯩ ꯅ ꯍꯣꯒꯤ ꯋꯥꯅꯤ ꯊꯗ꯭ꯔꯦ
ꯎꯝ ꯍꯥꯏꯗꯤ ꯕꯣ ꯅꯥ ꯁꯥꯟꯅꯔꯒ ꯃꯅꯤꯄꯨꯔ ꯃꯆꯥꯁꯤ ꯈꯟꯅꯩꯅꯦ ꯍꯥꯏꯅ
ꯍꯣꯏ
ꯑꯗꯨꯗꯤ ꯇꯥꯔꯅꯤꯗ
ꯍꯣꯏ ꯇꯥꯏ ꯑꯗꯨ ꯎꯗ
ꯑꯗꯨ ꯕꯣꯜ ꯌꯦꯡꯉꯗꯤ ꯌꯥꯝꯅ ꯑꯗꯨꯒꯤ ꯕꯤꯠꯇ ꯅꯨꯡꯉꯥꯏꯕ ꯑꯗꯨ ꯑꯩ ꯌꯥꯅꯤꯡꯉꯤꯁ
ꯑꯣ ꯅꯣꯏꯁꯨ ꯇꯕ
ꯎꯝ ꯁꯥꯎꯅꯤꯡꯗꯗꯤ ꯀꯩꯅꯣ ꯑꯩꯈꯣꯏꯅ ꯄꯥꯝꯖꯕꯗꯨꯗ ꯁꯤꯗꯔꯗꯤ ꯁꯥꯎꯅꯤꯡꯉꯣꯏꯗ꯭ꯔꯣ ꯀꯔꯤꯣ ꯀꯟꯗ ꯉꯥꯏꯇꯪꯒꯤ ꯁꯥꯎꯅꯤꯡꯅꯦꯕ ꯃꯤꯅ ꯄꯥꯝꯖꯕꯣꯠꯗꯣ ꯁꯤ ꯁꯤꯗꯔꯗꯤ ꯍꯥꯏꯗꯤ ꯃꯥꯅ ꯑꯦ ꯄꯥꯝꯃꯝꯕ ꯌꯥꯏ ꯕꯤ ꯄꯥꯝꯃꯝꯕ ꯌꯥꯏ ꯃꯥꯅ
ꯍꯣꯏ ꯃꯥꯅꯦ ꯆꯨꯝꯃꯦ ꯑꯄꯥꯝꯕ ꯑꯗꯨꯗ ꯎꯅꯦ ꯍꯥꯏꯔꯛꯑꯗꯤꯦ ꯁꯥꯎꯅ ꯇꯥꯕꯅꯤ꯫
ꯎꯝ꯫ ꯇꯔꯅꯤ ꯍꯧꯖꯤꯛ ꯀꯩꯀꯩ ꯇꯧꯔꯤꯒꯦ꯫
ꯑꯗꯨ ꯀꯩꯁꯨꯝ ꯇꯧꯗꯦ ꯑꯗꯨꯝ ꯌꯨꯝꯗ ꯀꯔꯤ
ꯎꯝ꯫
ꯌꯨꯝꯗ ꯐꯣꯟ ꯈꯔ ꯌꯦꯡꯗꯅ ꯂꯩ꯫
ꯕꯤꯖꯤꯅꯦꯁ ꯅ ꯃꯥ ꯄꯩꯁꯥ ꯄꯥꯏꯕꯤ꯫
ꯕꯤꯖꯤꯅꯦꯁ ꯇꯧꯗꯦꯗ꯫
ꯎꯝ ꯀꯛꯆꯤꯡꯗ ꯂꯣꯏꯔꯦꯅ ꯊꯧꯖꯕ꯫
ꯃꯍꯦꯁ ꯃꯍꯦꯁ ꯑꯦꯗꯝ ꯄꯟꯕ ꯌꯥꯗꯦ ꯍꯥꯏ꯫
ꯑꯣ ꯌꯥꯗꯦ ꯍꯥꯏꯕ꯭ꯔꯣ ꯎꯝ ꯑꯩꯅ ꯄꯜꯂꯤ ꯃꯌꯥꯝꯁ ꯀꯦ ꯁꯣꯔꯤ꯫ ꯂꯝ ꯄꯟꯕ ꯌꯥꯗꯦ ꯑꯩꯈꯣꯏꯅ ꯋꯥꯔ ꯉꯥꯡꯅꯕꯁꯤ ꯄꯟꯅꯩꯗꫭ ꯀꯥꯏꯗꯅ ꯈꯜꯂꯤ꯫ ꯍꯥꯏꯗꯤ ꯃꯦꯁꯤ ꯔꫭꯅꯥꯜꯗꫭꯗꯣ ꯄꯟꯕꯁꯨ ꯌꯥꯏꯗꯅ꯫
ꯍꯣꯏ꯫ ꯀꯩꯅꯣꯗ ꯎꯝ ꯑꯩꯁꯨ ꯈꯪꯗꯦ ꯑꯁꯨꯝ ꯍꯥꯏꯕ꯫
ꯑꯩ ꯁꯨꯝ ꯀꯩꯅꯣꯗꯗꯤ ꯈꯪꯖꯕꯅꯤꯀꯣ ꯂꯥꯟ ꯁꯥꯎꯔꯒꯅꯤ ꯍꯥꯏꯗꯤ ꯂꯣꯟꯗꯨꯗꯒꯤ ꯈꯪ ꯕꯅꯦꯕ ꯑꯗꯨ ꯃꯥꯟꯕꯩꯅꯤꯀꯣ ꯍꯥꯏꯔꯛꯏꯗꫭ꯫
ꯍꫭꯏꯌꯦ ꯃꯥꯅꯦ ꯑꯗꯨꯝ ꯈꯪꯕꯅꯦ ꯁꯤꯗꯤ ꯫ ꯅꯦ ꯑꯗꯨꯝ ꯗꫭ ꯁꯨꯝ ꯍꯥꯏꯅꯗꯕꯒꯤ ꯍꯥꯏꯇꯥꯔꯦ꯫
ꯎꯝ꯫
ꯈꯪꯗꯦꯗꯣ ꯑꯩꯅ ꯈꯪꯉꯨꯕꯅꯦ ꯑꯗꯨꯝ꯫
ꯆꯦꯔꯣꯝꯗ ꯑꯈꯣꯏꯁꯨ ꯏꯃꯥꯟꯅꯕ ꯑꯅꯤ ꯑꯍꯨꯝ ꯑꯍꯨꯝ ꯃꯔꯤ ꯃꯔꯤꯗꯤ ꯂꯩꯕꯅꯤ ꯃꯉꯥꯅꯤ ꯃꯉꯥ ꯁꯨꯔꯦ꯫
ꯎꯝ ꯏꯃꯥꯟꯅꯕꯤ ꯑꯃ ꯑꯗꯨꯒ ꯅꯨꯞ ꯏꯃꯥꯟꯅꯕ ꯃꯔꯤꯃꯒ꯫
ꯍꯥꯎꯇꯦ ꯍꯧꯖꯤꯛꯇꯤ ꯀꯔꯤ ꯇꯧꯔꯤꯅꫭ ꯅꫭꯏꯅꯤ꯫
ꯍꯣꯏ ꯑꯩꯒꯤ ꯍꯧꯖꯤꯛ ꯀꯣꯂꯦꯖ ꯇꯧꯔꯒ ꯃꯥꯁꯇꯔꯤ ꯇꯝꯗ꯭ꯔꯦ꯫ ꯑꯦꯟꯖꯥꯝ ꯊꯥꯒꯦꯅ ꯁꯨꯝ ꯇꯧꯔꯤ ꯑꯗꯨ ꯅꯠꯇꯕ ꯀꯩꯝ ꯇꯧꯗꯦ꯫
ꯎꯝ ꯍꯣꯏꯅ ꯐꯩꯌꯦ ꯑꯗꯨꯃꯥꯏꯅ ꯑꯦꯛꯖꯥꯝ ꯊꯖꯤꯟꯕꯤ꯫ ꯍꯧꯖꯤꯛ ꯑꯌꯥꯝꯕ ꯊꯕꯛ ꯁꯨꯝ ꯐꯪꯅꯗꯕꯒꯤ ꯃꯌꯥꯝꯁꯦ
ꯎꯝ ꯃꯥꯅꯤ-ꯃꯥꯅꯤ ꯑꯗꯨꯁꯨ ꯌꯥꯝ ꯊꯣꯛꯂꯛꯏꯅꯤ꯫
ꯌꯥꯝꯅ ꯀꯝꯄꯤꯇꯤꯇꯚ ꯑꯣꯏꯅꯔꯦ ꯍꯧꯖꯤꯛ꯫
ꯍꯣꯏ-ꯍꯣꯏ ꯂꯨꯁꯨ ꯍꯦꯟꯖꯜꯂꯦ ꯃꯤ ꯌꯥꯝꯃꯝꯅꯤꯅ꯫
ꯎꯝ꯫ ꯍꯩꯕ ꯂꯥꯏꯔꯤꯛ ꯍꯩꯕ ꯃꯤ ꯌꯥꯝꯅ ꯂꯩꯔꯛꯄꯒꯤꯅꯤ꯫
ꯎꯝ ꯃꯥꯅꯦ ꯃꯥꯅꯤ ꯍꯦꯅꯗꯤ ꯐꯅꯤꯗ ꯑꯃꯨꯛ ꯆꯃꯥꯡꯗ꯫
ꯍꯣꯏ꯫
ꯑꯩꯈꯣꯏ ꯃꯅꯤꯄꯨꯔꯒꯤꯁꯨ ꯈꯔ ꯂꯩꯔꯗꯤ ꯀꯝꯇꯤꯞꯇ ꯑꯣꯜꯂꯛꯄ ꯌꯥꯏꯑꯦꯕ꯫ ꯍꯥꯏꯗꯤ ꯅꯅ ꯑꯦꯛꯖꯥꯝ ꯊꯥꯔꯛ ꯈꯨꯗꯤꯡ ꯄꯣꯠꯂꯦ ꯑꯗꯨꯀꯣ꯫
ꯍꯣꯏ꯫
ꯄꯩꯁꯥ ꯅꯝꯕ ꯆꯪꯉꯦ ꯍꯥꯏꯕꯒꯤ ꯂꯩꯕꯒꯤꯅꯦꯕ ꯑꯗꯨꯝꯅ ꯁꯤꯁꯇꯦꯝ ꯁꯦꯝꯗꯣꯛꯇ꯭ꯔꯤꯁꯤ꯫
ꯎꯝ꯫
ꯎꯝ ꯁꯦꯝꯦꯡꯗꯣꯛꯄꯗꯒꯤꯁꯨ ꯉꯝꯃꯣꯏ ꯑꯣꯏꯅ ꯃꯅꯤꯄꯨꯔꯒꯤ ꯑꯗꯨꯝ ꯃꯃꯥ ꯃꯄꯥ ꯄꯩꯁꯥ ꯄꯥꯏꯕꯕꯁꯤꯅ ꯑꯗꯨꯝ ꯃꯆꯥ ꯑꯗꯨꯝ ꯇꯧꯍꯟ ꯇꯥ ꯑꯗꯨꯝ ꯅꯝ ꯇ ꯃꯤꯁꯨ
ꯃꯥꯣ ꯅ ꯃ ꯀꯩꯗ ꯅꯣꯏꯗꯦ ꯍꯕ ꯅꯨꯄꯥꯜ ꯂꯝꯗ ꯊꯕꯛ ꯇꯧꯕ ꯂꯣꯏꯅ ꯆꯠꯅꯈꯤꯕ
ꯁꯣꯏꯁꯦ ꯕꯖꯥꯔ ꯃꯌꯥꯗꯤ ꯑꯣꯏꯗꯔꯣ
ꯂꯛꯇꯦ
ꯋꯥꯏꯒ ꯍꯥꯏꯕꯗꯨꯣ ꯑꯗꯨꯋꯥꯏꯗꯨꯔ
ꯑꯗꯣ
ꯎꯝ ꯒꯥꯔꯤ ꯆꯟꯗ
ꯍ ꯗꯣꯝꯅꯥꯀꯒꯣꯗ ꯌꯦ ꯍꯦ ꯇꯔꯦ ꯅꯛꯅꯗꯦꯕ ꯊ ꯐꯔ ꯇꯗꯣꯏꯦ ꯁꯛꯇ ꯊꯀꯦ ꯑꯩꯒꯤ ꯑꯩꯒ ꯄꯨꯣꯛꯃꯤꯅꯕ ꯏꯃꯎ ꯏꯄꯥꯗꯨꯁꯨ ꯃꯥꯅꯔꯝꯕꯅꯤꯣ ꯀ꯭ꯂꯥꯁ
ꯃꯃꯤꯡ ꯀꯩ ꯀꯧꯒꯦ
ꯑꯁ ꯅꯣꯏ ꯁꯤꯗ ꯑꯍꯣꯏ ꯁꯣꯝ ꯅꯥꯀꯟꯗ ꯁ꯭ꯀꯨꯜ ꯀꯥꯔꯛꯄ꯭ꯔ
ꯀꯥꯔꯨꯗ ꯍꯥꯏꯗꯤ ꯆꯦꯒꯤ ꯃꯅꯥꯎꯄꯥ ꯀ ꯀ꯭ꯂꯥꯁ ꯃꯡꯣ ꯈꯪꯕꯅꯤ ꯇꯥꯕ ꯌꯦ ꯀꯥꯥꯟꯛꯇ ꯇꯗ
ꯃꯥꯗꯤ ꯍꯧꯖꯤꯛ ꯑꯦꯝ ꯌꯨ ꯑꯣ ꯍꯥꯏꯔ ꯀꯩꯅꯣ ꯍꯥꯏꯔꯔꯒ
ꯑꯝ
ꯎꯝ
ꯑꯣ ꯏꯃꯤ ꯂꯩ ꯇꯝꯃꯦꯕ
ꯑ ꯃꯖ ꯍꯧꯁꯦ ꯃꯁ ꯍꯥꯏ ꯇꯕꯨ ꯂꯣꯏꯔꯦ ꯂꯣꯏꯔꯒ ꯑꯗꯨꯝ ꯃꯥꯗ ꯂꯩꯔ
ꯍꯟꯇꯛ ꯂꯣꯏꯕ ꯑꯣꯏꯗꯕ
ꯑꯥ ꯍꯟꯗꯛꯅꯦꯕꯨ ꯑꯣꯏꯗꯣꯏꯅꯦ ꯑꯗꯨꯏꯗꯤ ꯅꯣꯏꯒ ꯃꯥꯟꯅꯗꯣꯏ ꯅꯠꯇ꯭ꯔꯣ
ꯃꯃꯤꯡꯗꯤ ꯄꯟꯕ ꯌꯥꯗꯕ꯭ꯔꯣ ꯑꯩꯅ ꯑꯩ ꯄꯜꯂꯛꯀꯦꯕꯀꯣ ꯃꯃꯤꯡ ꯄꯟꯕ ꯌꯥꯗꯕ꯭ꯔꯥ ꯑꯗꯨꯗꯤ ꯌꯥꯔꯝꯅꯤꯌꯦ ꯂ ꯃꯦꯁꯤꯔꯣ ꯌꯥꯗ ꯐꯗꯦ ꯑꯗꯨꯕꯨꯣ
ꯃꯁꯃ ꯅꯝꯖ ꯅꯗ ꯑꯗꯨꯝ ꯆ ꯂ ꯀ
ꯂꯝꯖꯤꯡꯕ
ꯑꯣ
ꯑꯣ ꯍꯕꯤꯕꯤꯅꯥ ꯍꯟꯇꯛ ꯑꯣꯏꯕ ꯍꯟꯇꯛ ꯂꯕ ꯆꯦꯔꯣꯝꯗꯒꯤ ꯏꯃꯥꯟꯅꯕ ꯀ꯭ꯂꯤꯟꯇꯟꯒꯅ ꯂꯩꯕꯅꯦꯕ ꯈꯪꯕ꯭ꯔꯥ
ꯈꯪꯗꯦ
ꯎꯝ꯭ꯋꯇꯟꯁꯦ ꯑꯦꯝꯕꯣꯛ ꯇꯝꯅꯤꯡꯕꯅꯤ ꯑꯦꯝꯕꯣꯛꯁ ꯃꯥ ꯇꯝ
ꯐ ꯑꯗꯨꯗꯒꯤ ꯈꯪꯗꯦ
ꯑꯗꯨ ꯏꯃꯥꯟꯅꯕꯤ ꯍꯥꯏꯔꯤꯅ ꯔꯦꯖꯤꯌꯥ ꯀꯧꯕꯅꯤ
ꯑꯣꯝ
ꯀꯣꯏꯂꯒ
ꯁ꯭ꯀꯨꯜ ꯁꯨꯝ ꯇꯝꯃꯤꯟꯅꯔꯛꯄꯣ
ꯎꯝ ꯀꯂꯦꯖ ꯁꯒ ꯂꯄ ꯀꯦꯖ ꯀꯂꯦꯖ ꯁ ꯄꯨꯟꯕꯖꯕ
ꯑꯣ ꯑꯣ
ꯀꯂꯁꯄꯟꯕꯖꯅꯤꯒ
ꯍꯣꯏꯅ ꯍꯋꯥꯏꯗꯨ ꯃꯌꯥꯝ ꯁꯣꯏꯃꯤꯟꯅꯔꯒ ꯊꯦꯡꯅꯔꯛꯄꯗꯣ ꯑꯗꯨꯝ ꯍꯥꯏꯗꯅꯦ
ꯍꯣꯏ
ꯍꯣꯏ ꯊꯝꯃꯒꯦꯀꯣ ꯑꯗꯨꯑꯣꯏꯗꯤ
ꯍ ꯌꯥꯏ